ꯍꯜꯂꯣ ꯇꯥꯕꯤꯔꯕ ꯑꯣ ꯇꯥꯔꯦ ꯇꯥꯔꯦ ꯍꯣꯏ
ꯑꯩ ꯀꯩꯅꯣ ꯇꯧ ꯑꯝꯇ ꯍꯪꯒꯦꯅ ꯐꯣꯟ ꯇꯧꯔꯛꯄꯅꯦ ꯚꯥꯏ ꯅꯪꯕꯨ ꯆꯥꯛ ꯏꯁꯤꯡꯒ ꯎꯅꯔꯕ ꯀꯃꯥꯏꯅ ꯇꯧꯔꯛꯒꯦ
ꯎꯅꯔꯦ ꯎꯅꯔꯦ
ꯎꯝ ꯀꯩ ꯍꯟꯁꯥꯡ ꯆꯥꯕꯤꯔꯒꯦ
ꯍꯥ ꯀꯩꯅꯣ ꯆꯥꯏ ꯎꯝ ꯑꯂꯨ ꯀꯥꯡꯁꯣꯏꯔ ꯃꯥꯜꯂꯦ ꯚꯥꯏ ꯑꯩꯅ ꯆꯥꯕꯗꯣ ꯌꯥꯝ ꯆꯝꯅ ꯆꯥꯔꯦꯗ ꯉꯁꯤꯗꯤ
ꯑ ꯗꯕ꯭ꯔꯣ
ꯍꯥꯥ
ꯑꯅꯥ ꯑꯌꯦꯛ ꯍꯛꯆꯥꯡ ꯅꯨꯡꯉꯥꯏꯇꯕ ꯈꯣꯠꯇꯕ ꯀꯩꯝ ꯂꯩꯇꯦꯀꯣ ꯚꯥꯏ
ꯀꯩꯁꯨ ꯊꯣꯏꯗꯣꯛꯄ ꯂꯩꯇꯦꯗ ꯚꯏ ꯅꯍꯥ ꯑꯣꯏꯔꯤꯕꯅꯤꯅ ꯍꯥꯏꯗꯤ ꯗꯤ ꯌꯥꯝ ꯀꯟꯅ ꯑꯍꯟ ꯑꯣꯏꯣꯏꯁꯤꯟꯗꯦꯗꯅ
ꯑꯩꯖꯤ ꯀꯩꯅꯣꯝꯇ ꯍꯪꯒꯦꯅ ꯁꯨꯝ ꯀꯣꯜ ꯇꯧꯔꯛꯄꯅꯦ ꯚꯥꯏ ꯊꯕꯛꯀ ꯆꯤꯟꯕ꯭ꯔꯣ
ꯆꯤꯟꯁꯤꯗ ꯚꯥꯏ ꯆꯥꯛ ꯇꯣꯛꯄꯒꯤ ꯁꯨꯝ ꯍꯪꯆꯤꯠꯂꯥꯡ ꯉꯝꯃꯤꯅꯦ ꯌꯥꯝ ꯐ꯭ꯔꯤ ꯑꯣꯏꯕ ꯇꯥꯏꯃꯤꯡꯅꯤ
ꯉꯥꯏꯍꯥꯛ ꯁꯨꯝ ꯋꯥꯔꯤ ꯁꯥꯟꯅꯕ ꯌꯥꯕ ꯅꯠꯇ꯭ꯔꯣ ꯚꯥꯏ
ꯌꯥꯑꯌꯦ ꯌꯥꯏ
ꯅꯣꯏ ꯀꯩꯅꯣꯒꯤ ꯅꯣꯏ ꯌꯨꯝ ꯁꯥꯏꯗꯣ ꯀꯔꯝ ꯀꯥꯟꯗ ꯃꯣꯏ ꯁꯪꯒꯥꯗꯨꯅꯣ
ꯚꯥꯏ ꯀꯩꯅꯣ ꯑꯩ ꯑꯩꯈꯣꯏ ꯁꯤꯗ ꯀꯩꯅꯣ ꯇꯧ ꯍꯥꯏꯗꯤ ꯌꯨꯝꯗꯣ ꯅꯥꯇꯩ ꯑꯩ ꯂꯩꯗꯣ ꯅꯠꯇꯦ ꯌꯥꯝ ꯆꯥꯗ꯭ꯔꯦꯗꯅ ꯑꯗꯨꯅ ꯍꯥꯏꯗꯣ ꯂꯣꯏꯔꯣꯏꯗꯕ ꯀꯃꯤꯡ ꯖꯅꯋꯥꯔꯤꯒꯨꯝꯕꯁꯤꯗ ꯁꯪꯒꯥꯔ ꯆꯪꯉ ꯆꯪꯁꯤꯜꯂꯒꯦꯅ ꯈꯜꯂꯤꯕ
ꯎꯝ ꯄ꯭ꯔꯣꯁꯦꯁꯇꯤ ꯀꯥꯏ ꯌꯧꯔꯒꯦ
ꯄ꯭ꯔꯣꯁꯦꯁꯁꯦ ꯚꯥꯏ ꯐꯤꯅꯤꯁꯤꯡꯒꯤ ꯁꯔꯨꯛ ꯈꯤꯛꯇꯪ ꯉꯥꯏꯁꯜꯂꯛꯑꯦꯗꯣ ꯐꯤꯅꯤꯁꯤꯡꯒꯤꯗꯤ ꯄꯩꯁꯥꯗꯤ ꯆꯪꯉꯤꯗꯣ ꯑꯅꯝꯕꯅ ꯍꯥꯏꯗꯤ ꯀꯩꯅꯣꯒꯨꯝꯕ ꯍꯥꯏꯗꯤ ꯆꯦꯛ ꯆꯟꯕ ꯂꯣꯏꯔꯛꯀꯗꯣꯔꯔꯦ ꯑꯗꯒꯤ ꯕꯥꯠꯔꯨꯝꯒꯤ ꯃꯈꯣꯡ ꯃꯆꯥ ꯑꯃꯒ ꯊꯥꯗꯈꯤꯅꯦꯕ ꯑꯦꯇꯦꯁꯃꯦꯟ ꯄꯤꯕꯒꯤ ꯑꯗꯨꯒ ꯇꯧꯔꯒ ꯑꯅꯝꯕꯅꯗꯤ ꯂꯣꯏꯁꯤꯜꯂꯛꯦ ꯚꯥꯏ ꯐꯤꯅꯤꯁꯤꯡ ꯔꯪ ꯅꯨꯡ ꯇꯥꯏꯜꯁ ꯅꯨꯡ ꯀꯩꯀꯩ ꯈꯔ ꯋꯥꯠꯂꯤ ꯚꯥꯏ ꯃꯁꯤ ꯉꯝꯈꯤꯗ꯭ꯔꯥ ꯈꯪꯗꯦ ꯄꯩꯁꯥꯁꯦ ꯍꯥꯏꯖꯤꯟꯗꯅ ꯆꯪꯒꯗꯕ ꯑꯃ ꯂꯩ ꯂꯩꯕꯁꯤꯗ
ꯑꯗꯨꯅꯤ ꯍꯥꯏꯗꯤ ꯌꯨꯝ ꯁꯥꯕ ꯍꯥꯏꯕꯁꯤ ꯍꯧꯖꯤꯛꯃꯛꯇꯕꯨ ꯄꯩꯁꯥꯁꯦ ꯊꯥꯗꯔꯤꯉꯩ ꯆꯪꯕꯤꯅꯤꯗꯨꯣꯕꯥꯥꯏ
ꯍꯣꯏ ꯍꯣꯏ ꯚꯥꯏ ꯑꯗꯨꯃꯥꯏꯅ ꯑꯗꯨꯥꯏꯅ ꯑꯩꯅꯁꯨ ꯍꯥꯏꯗꯤ ꯏꯆꯝ ꯆꯝꯅ ꯀꯩ ꯑꯃ ꯍꯥꯏꯗꯤ ꯃꯊ ꯃꯊꯣꯟ ꯍꯥꯞꯄ ꯍꯥꯞꯇꯕ ꯇꯤꯟ ꯑꯃ ꯀꯩ ꯑꯃ ꯀꯨꯞꯁꯜꯂ ꯏꯆꯝ ꯆꯝꯅ ꯁꯥꯕꯗꯨꯁꯨ ꯍꯌꯦꯡ ꯌꯨꯝ ꯁꯥꯕꯁꯤꯗꯕꯨ ꯚꯥꯏ ꯄꯩꯁꯥ ꯃꯥꯡꯉꯤ ꯃꯇꯝ ꯃꯥꯡꯉꯤ ꯊꯕꯛ ꯁꯤꯜꯂꯤ ꯅꯠꯇ꯭ꯔꯥ ꯍꯌꯦꯡ ꯇꯨꯡꯒꯤ ꯈꯜꯂꯒ ꯑꯩꯅ ꯏꯆꯥ ꯏꯁꯨꯒꯤ ꯀꯩꯒꯤ ꯈꯜꯂꯒ ꯍꯌꯦꯡ ꯃꯣꯏꯅ ꯉꯝꯨꯀꯥꯟꯗ ꯃꯊꯛ ꯍꯥꯞꯆꯔꯁꯨꯨꯅ ꯑꯩꯅ ꯐꯥꯎꯟꯗꯦꯁꯟꯗꯣ ꯈꯔ ꯂꯤꯡꯉꯦ ꯊꯥꯗꯔꯨꯔꯦ ꯑꯗꯨꯗꯩꯗꯨꯗ ꯄꯩꯁꯥꯗꯣ ꯂꯣꯏ ꯆꯪꯒꯗ‌ꯣꯏꯅꯤ
ꯑꯗꯨꯅꯦ ꯄꯩꯁꯥꯁ ꯍꯥꯏꯗꯤ ꯌꯨꯝ ꯁꯥꯕꯁꯦ ꯄꯩꯁꯥꯁꯦ ꯍꯥꯏꯗꯤ ꯊꯥꯏꯅꯒꯤ ꯑꯍꯜ ꯂꯃꯟꯒꯤ ꯄꯥꯎꯔꯨꯝ ꯑ ꯍꯥꯏꯅꯩꯗꯣ ꯍꯥꯏꯗꯤ ꯄꯩꯁꯥ ꯈꯤꯇꯪ ꯄꯥꯏꯈꯠꯂꯛꯄꯗ ꯌꯨꯝ ꯁꯥꯎ ꯏꯟꯁꯤꯜꯂꯤ ꯕꯣꯠ ꯂꯦꯞ ꯄꯨ ꯏꯟꯁꯤꯜꯂꯦꯅ ꯍꯥꯏꯅꯩꯗꯣ ꯇꯣ ꯁꯨꯝꯈ꯭ꯔꯦꯖꯥꯠꯅꯤꯀꯣ ꯚꯥꯏ
ꯃꯥꯅꯦ ꯃꯥꯅꯤ
ꯍꯥꯏꯗꯤ ꯊꯥꯗꯔꯤꯉꯩ ꯃꯄꯥꯟ ꯅꯥꯏꯔꯣꯏꯗꯣꯏꯅꯦ ꯍꯥꯏꯕ
ꯎꯝ
ꯑꯩꯁꯨ ꯍꯥꯏꯗꯤ ꯅꯣꯏ ꯀꯩꯅꯣ ꯇꯧꯋꯔꯤꯗꯣ ꯅꯣꯡꯃꯇ ꯅꯣꯡꯃꯇ ꯃꯇꯦꯡ ꯄꯥꯡꯕ ꯂꯥꯛꯀꯦ ꯇꯧꯕꯅꯤꯅꯦ
ꯑꯁ ꯃꯇꯦꯡ ꯄꯥꯡꯕ ꯂꯥꯛꯇꯁꯨ ꯚꯥꯏ ꯅꯇꯥꯎꯒꯤ ꯌꯨꯝꯁꯦ ꯅꯇꯥꯎꯅ ꯁꯥꯏ ꯌꯨꯝꯗꯤ ꯌꯦꯡꯉꯨ ꯅꯣꯡ ꯐꯥꯗꯣꯛꯇꯁꯨ ꯌꯦꯡꯕ ꯂꯥꯛꯎ ꯅꯣꯏ ꯀꯅꯥꯝꯁꯨ ꯂꯥꯛꯇꯦ
ꯑꯩꯁꯨ ꯚꯥꯏ ꯁꯪꯗꯕ ꯍꯥꯏꯗꯤ ꯑꯩꯁꯨ ꯊꯕꯛ ꯆꯨꯠꯄꯅꯤꯅ ꯀꯣꯂꯦꯁ ꯅꯣꯡꯃꯒꯤ ꯁꯨꯔ ꯆꯥꯕꯅꯤꯅ ꯍꯤꯡꯅ ꯍꯤꯡꯅꯕ ꯉꯝꯅꯕ ꯉꯝꯅꯕ ꯍꯣꯠꯅꯕꯗ ꯑꯩꯁꯨ ꯉꯥꯏꯍꯥꯛꯇ ꯇꯥꯊꯣꯛꯀꯦꯕꯨ ꯁꯪꯗ꯭ꯔꯦꯕ
ꯅꯨꯃꯤꯗꯥꯡ ꯋꯥꯏꯔꯝ ꯑꯣꯏꯔꯁꯨ ꯀꯩ ꯑꯣꯏꯔꯁꯨ ꯅꯇꯎꯒꯤ ꯌꯨꯝ ꯁꯦ ꯀꯃꯥꯏ ꯀꯃꯥꯏꯅ ꯇꯧꯔꯤ ꯀꯔꯤ ꯇꯧꯔꯤ ꯊꯣꯡꯅꯥꯎ ꯊꯣꯡꯁꯤꯅ ꯀꯃꯥꯏꯅ ꯄꯥꯜꯂꯤ ꯈꯣꯂꯤ ꯑꯁꯣꯏ ꯑꯔꯥ ꯍꯥꯏꯐꯦꯠꯇꯁꯨ ꯌꯦꯡꯉꯨ ꯂꯥꯛꯑꯣ
ꯎꯝ ꯑꯩ ꯑꯩꯁꯨ ꯑꯝꯇ ꯂꯥꯛꯀꯦꯅ ꯍꯥꯏꯕꯁꯤꯕꯨ ꯋꯥꯔꯧꯈꯤꯕ ꯇꯥꯔꯦ
ꯋꯥꯔꯧꯕꯕꯨ ꯋꯥꯔꯧꯔꯕꯅꯤꯅꯦ ꯎꯝ ꯍꯥꯏꯗꯤ ꯑꯩ ꯀꯩꯅꯣꯁꯨ ꯋꯥꯠꯁꯜꯂꯛꯄ ꯐꯥꯏꯅꯥꯟꯁꯤꯜꯁꯨ ꯈꯔ ꯀꯧꯁꯜꯂꯛꯄ ꯀꯣ ꯑꯗꯩꯗꯤ ꯀꯩ ꯍꯥꯏꯇꯥꯔꯦ ꯃꯇꯝꯁꯨ ꯀꯧꯁꯤꯜꯂꯛꯄ ꯂꯩꯐꯝꯗꯨꯁꯨ ꯆꯥꯔꯛꯇꯕ ꯑꯁ ꯈꯪꯗ꯭ꯔꯦꯗ ꯑꯩ
ꯑꯗꯨꯅꯦ ꯍꯥꯏꯕꯗꯤ ꯍꯧꯖꯤꯛ ꯖꯨꯟ ꯖꯨꯂꯥꯏꯒ ꯑꯣꯏꯔꯦ ꯏꯁꯤꯡ ꯆꯥꯎꯔꯛꯑꯗꯤ ꯑꯃꯨꯛ ꯐꯔꯛ ꯇꯥꯗꯣꯏꯅꯦꯕ ꯅꯣꯏꯒꯤꯗꯣ ꯍꯥꯏꯗꯤ ꯃꯃꯥꯒꯤ ꯏꯁꯤꯡ ꯑꯆꯥꯎ ꯈꯨꯗꯤꯡꯒꯤ ꯑꯗꯨꯝ ꯀꯩꯅꯣ ꯇꯧ ꯂꯩꯔꯗꯅ ꯑꯗꯨꯅ ꯖꯨꯟ ꯖꯨꯂꯥꯏꯁꯤ ꯌꯧꯗ꯭ꯔꯤꯀꯥꯟꯗ
ꯎꯝ
ꯎꯝ ꯑꯗꯨꯃꯥꯏ ꯇꯧꯋꯦ ꯍꯟꯗꯛꯇꯤ ꯏꯁꯤꯡꯁꯦ ꯄꯥꯛꯇꯤ ꯆꯥꯎꯒꯗꯧꯗꯤ ꯃꯥꯟꯗ꯭ꯔꯦ ꯍꯥꯏꯗꯤ
ꯎꯝ ꯅꯣꯡꯖꯨ ꯊꯥꯗ ꯃꯁꯤꯅ ꯑꯃꯨꯛ ꯏꯀꯪ ꯊꯣꯛꯀꯗ꯭ꯔꯥꯅ ꯑꯃꯨꯛ ꯀꯤꯔꯦ
ꯑꯗꯨꯅꯤ ꯍꯥꯏꯗꯤ ꯅꯨꯡꯗꯝ ꯅꯥꯏꯕ ꯄꯣꯠ ꯅꯠꯇꯦ ꯑꯗꯨꯅ ꯑꯗꯨ ꯑꯣꯏꯔꯁꯨ ꯍꯥꯏꯗꯤ ꯌꯨꯝꯁꯤꯗꯤ ꯌꯥꯔꯤꯉꯩ ꯁꯥꯖꯤꯜꯍꯧꯅꯕ ꯀꯩꯅꯣ ꯇꯧꯍꯧꯅꯕ ꯇꯧꯀꯣꯚꯥꯏ ꯍꯥꯏꯗꯤ ꯅꯦꯆꯔꯒꯤ ꯀꯩꯅꯣꯒꯤ ꯃꯍꯧꯁꯥꯒꯤ ꯊꯕꯛ ꯍꯥꯏꯁꯤꯗꯕꯨ ꯅꯣꯡꯗꯝꯝ ꯅꯥꯏꯗꯦꯗꯅ ꯅꯣꯡ ꯃꯪꯗꯦ ꯅꯣꯡ ꯆꯨꯗꯦ ꯍꯥꯏꯔꯝꯕꯁꯦ ꯈꯤꯇꯪꯗ ꯈꯔ ꯈꯔ ꯅꯟꯁꯤꯜꯂꯛꯑꯒ ꯆꯣꯔ ꯔ ꯇꯥꯔꯦ ꯏꯁꯤꯡ ꯆꯥꯎꯔꯛꯀꯗꯣꯏꯅꯤ ꯑꯗꯨꯗ ꯏꯁꯤꯡ ꯆꯥꯎꯔꯛꯑꯗꯤ ꯑꯃꯨꯛ ꯅꯣꯏꯒꯤꯗꯣ ꯈꯤꯇꯪ ꯂꯩꯐꯝ ꯆꯥꯐꯝꯗꯣ ꯅꯨꯡꯉꯥꯏꯇꯕꯅꯤꯅꯀꯣ
ꯎ ꯑꯩꯈꯣꯏꯒꯤꯗꯨ ꯏꯀꯨꯠ ꯀꯨꯠꯂꯦꯗꯅꯀꯣ ꯍꯥꯏꯗꯤ ꯅꯥꯀꯟ ꯌꯦꯣꯏ ꯊꯣꯟꯖꯤꯟ ꯊꯣꯟꯖꯤꯟꯅꯔꯒ ꯏꯁꯤꯡ ꯇꯨꯡꯐꯝꯗꯨꯅ ꯑꯣꯏ ꯂꯩꯔꯦꯕ
ꯑꯗꯣ ꯀꯩꯅꯣ ꯇꯥꯏꯜꯁ ꯅꯨꯡ ꯀꯩꯅꯣ ꯀꯩꯀꯩ ꯃꯩ ꯐꯤꯠꯇꯤꯡ ꯇꯤꯡꯗꯤ ꯀꯃꯥꯏ ꯀꯃꯥꯏꯅ ꯇꯧꯔꯦ
ꯑꯁ ꯚꯥꯏ ꯃꯩ ꯇꯥꯏꯜꯁ ꯅꯨꯡꯒꯗꯨꯗꯤꯃꯨꯛ ꯀ ꯩꯅꯣ ꯅꯅꯤ ꯑ ꯂꯦꯕꯔꯗꯨ ꯅꯦꯛꯇ ꯌꯥꯔꯣꯏ ꯇꯥꯏꯜꯁ ꯅꯨꯡꯗꯨꯗꯤ ꯑꯃꯨꯛ ꯑꯩꯈꯣꯏꯅ ꯑꯃꯨꯛ ꯍꯩꯕꯗꯣ ꯑꯣꯏꯗ꯭ꯔꯦꯕ ꯑꯗꯨꯒ ꯃꯩ ꯐꯤꯠꯇꯤꯡꯗꯨꯗꯤ ꯚꯥꯏ ꯃꯩ ꯐꯤꯠꯇꯤꯡꯁꯤꯃꯗꯤ ꯑꯩꯈꯣꯏꯕꯥꯁꯨ ꯈꯔ ꯍꯩ ꯑꯗꯩꯗꯤ ꯑꯩꯁꯨ ꯐꯤꯖꯤꯛꯁ ꯀꯩꯀꯩ ꯈꯔ ꯂꯧꯔꯛꯄꯅꯤꯅ ꯃꯩ ꯐꯤꯠꯇꯤꯡ ꯖꯤꯝꯗ ꯑꯩꯁꯨ ꯍꯩꯔꯤꯗꯅ ꯚꯥꯏ ꯑ ꯏꯁꯥ ꯁꯨꯝ ꯇꯧꯖꯔꯒꯦꯅ ꯍꯌꯦꯡ ꯑꯩꯈꯣꯏ ꯃꯊꯛ ꯍꯩꯕꯗꯒ ꯑꯗꯨꯝ ꯑꯣꯌꯥꯥꯔ ꯍꯥꯞꯅꯕ ꯑꯗꯨꯝ ꯐꯨꯝꯧ ꯑꯣꯌꯥꯔ ꯐꯨꯝꯍꯧꯔꯦ ꯑꯗꯨꯝ ꯑꯗꯨꯅ ꯑꯗꯨꯝ ꯃꯩ ꯐꯤꯠꯇꯤꯡꯒꯤꯗꯤ ꯚꯥꯏ ꯑꯩꯈꯣꯏꯅ ꯉꯝꯃꯦ ꯃꯤꯅ ꯄꯩꯁꯥ ꯆꯥꯗꯤꯡ ꯁꯦꯞ ꯑꯣꯏꯅꯕꯅ ꯑꯗꯨꯝ ꯇꯧꯖꯔꯒꯦ ꯇꯧꯔꯅꯤ
ꯎꯝ ꯍꯥꯏꯗꯤ ꯏꯁꯥꯅ ꯉꯝꯖꯕ ꯄꯣꯠꯇꯨꯗꯤ ꯃꯤꯅ ꯍꯛꯇꯣꯛꯇꯕꯤꯗꯤ ꯏꯁꯥꯅ ꯇꯧꯖꯕꯅ ꯐꯩꯗ ꯍꯥꯏꯗꯤ ꯁꯤꯅ ꯄꯩꯁꯥ ꯁꯦꯞ ꯇꯧꯔꯦ ꯍꯥꯏꯗꯤ
ꯌꯥꯝ ꯄꯩꯁꯥꯗꯣ ꯌꯥꯝ ꯊꯤꯅ ꯁꯦꯕ ꯑꯣꯏꯔꯦꯕ ꯑꯗꯨꯅ
ꯏꯁꯥꯒꯤ ꯀꯔꯥꯏꯗ ꯀꯔꯤ ꯁꯣꯏꯈꯤꯕꯗꯒꯦ ꯈꯣꯠꯈꯤꯕꯒꯦ ꯆꯦꯛꯁꯤꯟꯅ ꯍꯥꯏꯗꯤ ꯆꯦꯛꯁꯤꯟꯅ ꯈꯨꯠ ꯆꯪꯅ ꯅꯥꯟꯅ ꯇꯧꯖꯩ ꯍꯥꯏꯗꯤ ꯃꯤꯒꯤꯗ ꯊꯤꯅ ꯇꯧꯋꯦ ꯍꯥꯏꯕꯒꯤ ꯋꯥ ꯎꯅꯤ ꯀ ꯀꯁ ꯑꯗꯨ ꯅꯨꯡ ꯈꯥꯏꯔ ꯇꯕꯨꯁꯨ ꯑꯗꯨꯝ ꯈꯦꯅꯔ ꯇꯧꯕꯗꯣ
ꯃꯥꯅꯤ ꯃꯥꯅꯤ ꯀꯅꯗꯨꯗꯤ ꯀꯔ
ꯑꯗꯨꯒꯤ ꯋꯥꯔꯤꯗ ꯑꯣ ꯔꯪ ꯅꯨꯡꯗꯤ ꯀꯅꯥ ꯀꯃꯥꯏꯅ ꯇꯧꯔꯦ ꯚꯥꯏ ꯀꯅꯥꯅ
ꯑꯁꯔ ꯅꯨꯡꯗꯤꯖꯤ ꯚꯥꯏ ꯑꯩ ꯀꯅꯥꯝ ꯍꯥꯏꯗ꯭ꯔꯤꯗ ꯈꯪ ꯍꯥꯏꯗꯤ ꯀꯩꯅꯣ ꯆꯦꯛꯇꯨ ꯂꯣꯏꯁꯤꯜꯂꯒ ꯃꯩ ꯐꯤꯠꯇꯤꯡꯗꯣ ꯃꯗꯨꯗꯣ ꯍꯥꯟꯅ ꯍꯥꯏꯗꯤ ꯃꯩ ꯐꯤꯠꯇꯤꯡ ꯇꯧꯕ ꯍꯥꯏꯁꯤꯦ ꯁꯦ ꯀꯩꯅꯣꯒꯤ ꯑꯃ ꯋꯥꯜꯗꯁꯨ ꯑꯃꯨꯛ ꯀꯛꯒ ꯈꯣꯠꯂꯒ ꯐꯨꯝꯕꯤ ꯈꯣꯠꯄꯤ ꯑꯃꯨꯛ ꯇꯧꯕꯤꯗꯣꯏꯅꯤ ꯑꯗꯨꯒ ꯄꯁꯇ ꯅꯨꯡꯇꯒ ꯇꯧꯔꯒ ꯑꯩꯈꯣꯏꯕꯥꯒ ꯈꯟꯅꯔꯒ ꯇꯞꯅ ꯇꯧꯁꯤꯔꯥꯅ ꯀꯅꯥꯝꯕ ꯈꯪꯅꯕ ꯂꯩꯇꯦꯗ ꯚꯏ ꯑꯩꯈꯣꯏ ꯚ ꯑꯩꯒꯤ ꯈꯪꯅꯕꯒ ꯂꯩꯕ꯭ꯔꯣ
ꯔꯪꯁꯦ ꯚꯥꯏ ꯑꯩꯈꯣꯏꯒꯤ ꯒꯁꯥꯒꯤꯗꯨꯗꯤ ꯍꯥꯏꯗꯤ ꯑꯩꯈꯣꯏꯅ ꯂꯣꯏꯅ ꯇꯧꯖꯩꯗ ꯔꯪꯒꯤꯗꯤ ꯀꯁꯨ ꯃꯤ ꯅꯦꯛꯈꯤꯗꯦꯕ ꯑꯩꯈꯣꯏꯁꯨ ꯑꯩꯣꯏ ꯍꯟꯗꯛꯀꯤꯆꯟ ꯁꯥꯈꯤꯗꯣ ꯑꯩꯈꯣꯏꯅ ꯄꯥꯏꯔꯤꯅꯦꯕ ꯑꯗꯨꯗꯣ
ꯎꯝ ꯈꯣꯏꯕꯥ ꯌꯥꯝ ꯐꯩꯔꯃ ꯖꯥꯠꯅꯤꯅ
ꯊꯥꯏꯅ ꯑꯩꯈꯣꯏ ꯌꯨꯝ ꯁꯥꯕꯒꯤ ꯑꯉꯥꯡ ꯑꯣꯏꯔꯤꯉꯩꯗ ꯑꯗꯨꯝ ꯑꯩꯣꯏ ꯀꯩꯅꯣ ꯍꯣꯏ ꯑꯩꯈꯣꯏ ꯏꯃꯃꯍꯣꯏ ꯀꯔꯤ ꯍꯣꯏꯅ ꯇꯧꯕꯗ ꯑꯗꯨꯝ ꯁꯨꯝ ꯈꯨꯠ ꯂꯕꯣꯏ ꯀꯔꯤꯕ ꯑꯉꯥꯡ ꯑꯣꯏꯔꯤꯕꯒꯤ ꯁꯨꯝ ꯁꯥꯟꯅꯕꯣꯏ ꯀꯩꯣꯏ ꯁꯨꯝ ꯇꯧꯈꯤꯕꯗꯣ
ꯍꯣꯏ ꯈꯪ ꯈꯥꯏ ꯑꯩꯈꯣꯏ ꯚꯥꯏꯒꯤ ꯃꯒꯨꯟ ꯃꯨꯟꯅ ꯈꯪꯕꯅꯤ ꯍ ꯈꯨꯠꯁꯤ ꯇꯨꯟꯅ ꯂꯩꯕ ꯍꯩꯅꯗꯕ ꯃꯤꯅꯦꯕ
ꯑꯗꯨꯗ ꯈꯔ ꯍꯩꯍꯧꯕꯒ ꯑꯗꯨꯗꯒꯤ ꯏꯃꯥꯟꯅꯕꯒꯤ ꯂꯨꯍꯣꯡꯕꯒꯤꯗ ꯃꯣꯏ ꯃꯌꯨꯝꯗ ꯈꯔ ꯀꯛꯈꯤꯕꯒ ꯑꯗꯨꯗ ꯑꯗꯨꯝ ꯇꯧꯋ ꯁꯨꯝ ꯇꯧꯏ ꯑꯗꯨꯗꯨꯗꯨꯕꯨ ꯍꯩ
ꯍ ꯍꯣꯏ
ꯏꯊꯟ ꯁꯥꯕꯒꯤ ꯍꯟꯗꯛ ꯁꯥꯈꯤꯔ ꯑꯗꯣ ꯑꯩꯈꯣꯏꯅꯂꯣ
ꯎꯝ
ꯑꯗꯨꯒ ꯑꯩꯈꯣꯏ ꯄꯕꯥꯆꯧꯣꯏꯒꯤ ꯀꯩꯅꯣ ꯁꯥꯔꯤꯕ ꯑꯩꯈꯣꯏꯅ ꯂꯣꯏ ꯀꯛꯄꯤꯔꯤꯅꯦ ꯑꯩꯈꯣꯏꯁꯨ ꯂꯣꯏꯅ ꯇꯧꯏ ꯉꯥꯛꯇꯅꯦꯕ ꯑꯗꯨꯅ ꯑꯗꯨꯗꯨꯣ ꯌꯨꯝꯒꯤ ꯊꯕꯛ ꯁꯨꯕꯗ ꯁꯤꯖꯗꯤ ꯍꯩꯍꯧꯈ꯭ꯔꯦ ꯃ ꯑꯗꯨꯏ ꯁꯔ ꯑꯩꯒꯤ ꯋꯥꯗꯤ ꯃꯤ ꯅꯦꯛꯀꯗꯧ ꯁꯔꯨꯀꯣ ꯔꯪ ꯍꯥꯏꯁꯦ ꯏꯁ ꯏꯁꯀ ꯍꯦꯛꯇ ꯆꯠꯄꯅꯦꯕ ꯃꯣꯏ ꯄ ꯅꯤꯕꯗ ꯄꯩꯁꯥ ꯐꯅꯕ ꯆꯠꯅꯤꯁꯨ ꯁ ꯑꯩꯈꯣꯏꯁꯨ ꯍꯩ ꯅꯤ ꯑꯩꯈꯣꯏꯁꯨ ꯑꯗꯨꯝ ꯌꯥꯎꯅꯤ ꯚꯥꯏꯒꯤꯕꯨ ꯌꯥꯎꯗ ꯌꯥꯎꯔꯣꯏ ꯑꯗꯨ ꯑꯗꯨꯃꯥꯏꯅ ꯇꯧꯔꯒ ꯍꯣꯏ ꯇꯧꯔꯒ ꯑꯗꯨꯝ ꯇꯧꯕ ꯌꯥ ꯄꯔꯥꯅꯗꯤ ꯈꯜꯂꯤ ꯄꯥꯏ ꯄꯈꯅꯤ
ꯈꯨ ꯈꯨ ꯑꯩꯈꯣꯏꯕꯥꯅꯁꯨ ꯑꯗꯨꯃꯥꯏꯅ ꯍꯥꯏꯗꯤ ꯍꯣꯏ ꯐꯤꯅꯤꯁꯤꯡꯁꯤꯅ ꯈꯨꯠꯄꯨꯗꯤ ꯈꯤꯇꯪ ꯅꯥꯍꯟꯅꯕꯀꯣ ꯃꯤꯁꯇꯤꯒꯨꯝꯕ ꯑꯃꯗꯤ ꯍꯥꯏꯔꯒ ꯑꯇꯩꯗꯨꯅ ꯑꯩꯈꯣꯏꯅ ꯇꯧꯔꯒ ꯁꯨꯃꯥꯏꯅ ꯇꯧꯁꯤꯔꯅ ꯍꯥꯏꯅꯔꯝꯃꯤꯅꯦ
ꯑꯗꯨꯃꯥꯏꯅ ꯇꯧꯕꯅ ꯐꯩꯌꯦꯕꯀꯣ ꯃꯤꯁ ꯆꯗ ꯉꯥꯛꯇ ꯊꯥꯗꯣꯛꯈꯤꯅꯤꯀꯣ ꯏꯁꯀ ꯍꯐꯦꯠꯇ ꯂꯥꯛꯀꯅꯤ ꯅꯣꯏꯒꯤ ꯌꯨꯝ ꯀꯩꯅꯣꯗꯨꯗ ꯍꯥꯏꯗꯤ ꯋꯥꯟ ꯑꯦꯜ ꯑꯕꯞ ꯆꯠꯀꯗ꯭ꯔꯅ ꯈꯜꯂꯤ
ꯈꯪꯗ꯭ꯔꯦꯗ ꯚꯥꯏ ꯄꯩꯁꯥ ꯄꯩꯁꯥꯁꯤ ꯆꯠꯄꯁꯤꯗ ꯄꯩꯁꯥ ꯇꯥꯟꯕꯅ ꯋꯥꯔꯤꯕ ꯆꯠꯄꯅ ꯂꯥꯏꯔꯤꯕ
ꯎꯝ ꯆꯠꯍꯟꯕꯗꯤ ꯅꯨꯡꯉꯥꯏꯕ ꯇꯥꯟꯕꯅ ꯋꯥꯕ ꯆꯠꯍꯟꯕꯗꯤ ꯑꯩꯈꯣꯏꯅ ꯆꯠꯂꯣ ꯍꯥꯏꯗ꯭ꯔꯒꯁꯨ ꯃꯣꯏꯅ ꯑꯗꯨꯝ ꯆ ꯑꯗꯨꯝ ꯊꯤꯔꯛꯄꯅꯦꯕ
ꯍꯣꯏ
ꯄꯩꯁꯥꯒꯤ ꯃꯒꯨꯟꯁꯤꯗꯤꯕꯀꯣ ꯑꯉꯛꯄꯅꯤ ꯑꯩꯁꯦ ꯄꯩꯁꯥꯅ ꯉꯝꯗꯕ ꯑꯝꯇ ꯂꯩꯇꯦꯕ ꯀꯩꯗꯧꯔꯝꯃꯤꯕ ꯚꯥꯏꯕꯣ ꯍꯜꯂꯣ
ꯑ ꯇꯥꯏ ꯇꯥꯏ
ꯑꯗꯨ ꯍꯥꯏꯗꯤ ꯂꯥꯏꯟ ꯇꯠꯈ꯭ꯔꯕ ꯑꯗꯨ ꯈꯜꯂꯨꯔꯦ ꯍꯣꯏ ꯚꯥꯏ ꯑꯗꯨꯗꯤ ꯚꯥꯏꯁꯨ ꯄꯣꯠ ꯊꯥꯖꯔꯣ ꯑꯩꯁꯨ ꯇꯨꯝꯅꯕ ꯇꯧꯔꯨ
ꯍ ꯍꯣꯏ ꯋꯥꯔꯝꯃꯅꯤ ꯚꯥꯏ ꯄꯣꯊꯥꯔꯣ ꯑꯣꯏ ꯄꯣꯊꯔꯣ
ꯋꯥꯔꯦ ꯊꯃꯒꯦ ꯕꯥꯏ ꯎꯝ ꯄꯣꯊꯥꯔꯣ ꯄꯣꯊꯥꯔꯣ ꯅꯪ ꯅꯨꯡꯉꯥꯏ ꯐꯖꯅ
ꯍꯣꯏ ꯊꯝꯃꯣ ꯊꯝ
ꯐꯁ
ꯎꯝ ꯃꯪ ꯐꯔꯦꯁ ꯃꯥ